ꯍꯜꯂꯣ
ꯍꯜꯂꯣ
ꯀꯩꯗꯧꯔꯤꯒꯦ
ꯌꯨꯝꯗ ꯂꯩꯌꯦ
ꯆꯥꯛ ꯆꯥꯔꯕꯣ
ꯆꯥꯗꯔꯤ ꯆꯥꯛ ꯆꯥꯗꯧꯒꯤ ꯇꯧꯔꯤꯌꯦ
ꯀꯩꯖꯥꯡꯅꯣ
ꯁꯥꯎꯒꯤ
ꯁꯧꯒꯔꯤ ꯈꯛꯇꯪ ꯊꯣꯡꯕ꯭ꯔꯣ ꯑꯇꯩ ꯏꯟꯖꯥꯡ ꯊꯣꯡꯗ ꯑꯥ ꯀꯥꯡꯉꯧꯅꯅꯨꯡ ꯉꯧꯗ꯭ꯔꯕꯣ
ꯉꯧꯋꯦ ꯁꯂꯥꯛ ꯑꯃ ꯁꯦꯝꯃꯦ ꯁꯧꯒꯤ ꯑꯃ ꯇꯣꯡꯉꯦ ꯊꯪꯉꯧ ꯑꯝ ꯉꯧꯔꯦ
ꯍꯧꯖꯤꯛꯁꯤꯕꯨ ꯀꯩ ꯌꯦꯟꯖꯥꯡꯅ ꯍꯥꯎꯔꯤꯒꯦ
ꯃꯇꯝ ꯃꯇꯝꯒꯤ ꯑꯗꯨꯅꯤ
ꯍꯧꯖꯤꯛꯇꯤ ꯁꯥꯕꯅꯤꯅ ꯑꯆꯝꯕꯅ ꯍꯦꯟꯅ ꯍꯥꯎꯔꯝꯒꯅꯤꯗ
ꯑꯧ ꯑꯁꯤꯜ ꯑꯔꯥꯛ ꯑꯗꯨꯒꯨꯝꯕꯅ ꯈꯔ ꯍꯦꯟꯅ ꯍꯥꯎꯋꯦ ꯍꯥꯏꯇꯥꯔꯦ
ꯑꯣ ꯀꯣꯏꯕ ꯀꯩꯀꯥꯗꯤ ꯆꯠꯇꯕ꯭ꯔꯣ
ꯀꯣꯏꯕꯗꯤ ꯃꯇꯝꯒꯤ ꯏꯔꯥꯡꯁꯤꯅ ꯈꯔ ꯂꯦꯞꯄꯦ ꯍꯥꯏꯇꯥꯔꯦ
ꯑꯩꯈꯣꯏꯗꯤ ꯅꯍꯥꯟ ꯀꯣꯏꯕ ꯆꯠꯂꯨꯏ ꯁꯟꯗꯦ ꯅꯨꯃꯤꯠꯇ
ꯑꯧ ꯑꯗꯨꯁꯨ ꯅꯣꯡ ꯐꯥꯗꯣꯛ ꯑꯋꯥ ꯄꯣꯊꯥꯕꯅꯤꯗꯣ
ꯑꯥꯎ ꯑꯉꯥꯡꯁꯤꯡ ꯄꯨꯟꯊꯣꯛꯑꯒ ꯁ꯭ꯀꯨꯜ ꯁꯨꯇꯤ ꯂꯩꯔꯤꯉꯥꯏꯁꯤꯗ ꯆꯠꯍꯧꯔꯒꯦꯅ
ꯑꯣ ꯃꯥꯅꯤ ꯃꯥꯅꯤ ꯆꯠꯀꯗꯧꯕꯅꯤ ꯅꯣꯡ ꯐꯥꯗꯣꯛꯁꯨ ꯌꯨꯝꯗ ꯁꯨꯝ ꯂꯩꯁꯜꯂꯒ ꯀꯩꯅꯣ ꯇꯧꯗꯕ ꯑꯉꯥꯡ ꯅꯨꯕꯤꯁꯨ ꯅꯣꯡ ꯐꯥꯗꯣꯛꯁꯨ ꯄꯨꯊꯣꯛꯑ ꯄꯨꯕꯤꯒꯗꯧꯕꯅꯤ
ꯑꯥꯎ ꯃꯣꯏꯔꯥꯡꯗ ꯀꯣꯏꯕ ꯄꯨꯕꯤꯒꯦ ꯈꯟꯕꯅꯦ ꯃꯣꯏꯔꯥꯡꯗꯣ ꯅꯪꯗ꯭ꯔꯦ ꯍꯟꯗꯛ ꯑ ꯋꯥꯇꯔ ꯄꯥꯔꯛꯇ ꯑꯣꯏꯅ ꯆꯠꯂꯨꯔꯦ
ꯑꯥ ꯃꯌꯥꯝ ꯄꯨꯜꯂꯒ ꯑꯝꯇꯪꯒꯗꯤ ꯆꯠꯄ ꯌꯥꯔꯤꯌꯦ
ꯌꯥꯏꯌꯦ ꯌꯥꯏꯌꯦ ꯆꯠꯁꯦ
ꯎꯝ ꯑ
ꯈꯔ ꯀꯣꯝꯕ ꯇꯥꯏꯃꯤꯡ ꯑꯃꯗꯅꯦ ꯆꯠꯁꯦ
ꯑꯗꯨꯅꯤ ꯑꯉꯥꯡꯈꯩ ꯄꯨꯔꯒ
ꯑꯧ
ꯍꯧꯖꯤꯛꯁꯦ ꯊꯕꯛ ꯏꯟꯈꯥꯡꯁꯦ ꯀꯩꯀꯩ ꯇꯧꯕꯤꯔꯤꯒꯦ
ꯑꯩꯔꯣ ꯁꯨꯝ ꯌꯨꯝꯒꯤ ꯌꯨꯝꯒꯤ ꯊꯕꯛ ꯏꯪꯈꯥꯡ ꯑꯅ ꯅꯨꯄꯤꯅꯤꯅ ꯑꯩꯈꯣꯏꯗꯤ ꯇꯧꯗ ꯌꯥꯗꯕ ꯏꯊꯧ ꯇꯧꯔꯤ
ꯑꯣ
ꯏꯅꯦꯍꯣꯏ ꯏꯃꯥ ꯍꯣꯏꯗꯤ ꯅꯥꯗꯦꯀꯣ
ꯑꯣ ꯏꯃꯥꯗꯤ ꯃꯁꯥ ꯉꯝꯗꯦ
ꯏꯗꯣꯝꯆꯥꯍꯣꯏ ꯀꯩꯝ ꯇꯧꯗꯦ
ꯇꯧꯗꯦ ꯍꯧꯖꯤꯛꯁꯦ ꯑꯍꯜ ꯂꯥꯏꯅꯥ ꯑꯣꯏꯕꯅꯤꯅ ꯅꯣꯡꯃꯅ ꯍꯦꯛ ꯃꯁꯥ ꯈꯔ ꯍꯦꯠ ꯅꯨꯡꯉꯥꯏꯕ
ꯎꯝ
ꯅꯣꯡꯃꯅꯦ ꯅꯨꯡꯉꯥꯏꯇꯕ ꯎꯝ
ꯈꯪꯗꯦꯗ ꯇꯧꯔꯤꯁꯦ ꯑꯩꯈꯣꯏꯒꯤ ꯍꯟꯇꯛ ꯌꯨꯝꯂꯣꯡꯒꯤ ꯂꯥꯏ ꯍꯔꯥꯎꯕꯗ ꯑꯩꯈꯣꯏ ꯌꯦꯡꯕ ꯆꯠꯂꯨꯏꯌꯦ ꯂꯥꯏꯂꯝ ꯊꯣꯛꯄꯗꯣ ꯀꯌꯥꯗꯤ ꯅꯨꯡꯉꯥꯏꯔꯦ
ꯑꯣ ꯀꯩꯅꯣꯗ ꯇꯤꯚꯤꯗ ꯐꯦꯁꯕꯨꯛꯇ ꯊꯥꯒꯠꯂꯛꯏꯗꯣ ꯅꯣꯏꯔꯣꯝꯒꯤꯔꯣ
ꯑꯥꯎ ꯂꯥꯏꯗꯣ ꯗꯣꯂꯥꯏ ꯅꯨꯄꯤ ꯑꯥꯎ ꯅꯨꯄꯤ ꯑꯍꯨꯝ ꯗꯣꯂꯥꯏ ꯄꯨꯕꯗꯣ ꯅꯨꯄꯤꯅ ꯑꯗꯨꯗꯣ ꯑꯗꯨꯗꯨꯅꯦ ꯌꯥꯝ ꯅꯨꯡꯉꯥꯏꯌꯦ ꯑꯩꯈꯣꯏ ꯅꯣꯡ ꯐꯥꯗꯣꯛꯁꯨ ꯑꯥ ꯆꯠꯂꯒ ꯖꯒꯣꯏ ꯁꯥꯗꯣꯛꯎ ꯌꯥꯕꯅꯦ ꯎꯄꯥꯏ ꯂꯩꯇꯦ
ꯑꯥ ꯊꯥꯗꯣꯛꯎꯗꯧꯅꯤꯅꯦ ꯅꯨꯡꯁꯤꯔꯣꯅꯦ ꯑꯋꯥ ꯄꯣꯊꯥꯕ
ꯃꯥꯅꯦ
ꯎꯝ ꯍꯝ
ꯀꯥꯡꯒꯗꯤ ꯀꯣꯏꯕ ꯆꯠꯂꯣꯏꯗ꯭ꯔꯣ
ꯀꯥꯡꯁꯦ ꯏꯃꯥ ꯃꯁꯥ ꯉꯝꯗꯕ ꯅꯤꯅ ꯀꯥꯡꯁꯦ ꯑꯩꯈꯣꯏꯒꯤꯗꯤ ꯏꯅꯥꯠ ꯅꯠꯇꯕꯅꯤꯅ ꯀꯌꯥ ꯀꯣꯏꯅꯤꯡꯗꯦꯗ ꯑꯗꯨꯕꯨ ꯅꯤꯉꯣꯝ ꯄꯥꯜꯂꯤ ꯅꯨꯃꯤꯠꯇꯗꯤ ꯏꯃꯥꯟꯅꯕꯤ ꯇꯤꯟꯅꯕꯒꯤ ꯌꯦꯡꯉꯒ ꯉꯥꯛꯇꯎꯁꯤꯔꯥ ꯈꯜꯂꯤ
ꯑꯣ ꯑꯩꯈꯣꯏꯗꯤ ꯆꯣꯏ ꯆꯣꯡꯕꯒ ꯌꯥꯝ ꯌꯥꯎꯔꯤꯗ
ꯑ ꯍꯟꯗꯛꯇꯤ ꯌꯥꯎꯔꯣꯏꯗ꯭ꯔꯥ
ꯍꯟꯗꯛꯇꯤ ꯈꯪꯗꯦ ꯌꯥꯎꯕ꯭ꯔꯥ ꯌꯥꯎꯕꯁꯨ ꯌꯥꯏ ꯆꯧꯁꯦ ꯌꯥꯎꯕ
ꯆꯛꯎꯁꯤ ꯆꯛꯎꯁꯦ ꯕꯪꯀꯕꯤꯌꯥꯔꯤ ꯍꯣꯏꯒꯤꯗꯨꯗ ꯌꯦꯖꯦꯟꯒꯁꯨ ꯌꯥꯝ ꯂꯣꯏ ꯃꯥꯟꯅꯗ
ꯑꯥꯎ ꯑꯩ ꯀꯩꯅꯣ ꯌꯨꯝ ꯑꯁꯣꯟꯗ ꯂꯩꯕ꯭ꯔ ꯁ꯭ꯀꯨꯜ ꯂꯣꯝꯗ
ꯑꯥꯎ ꯁ꯭ꯀꯨꯜꯁꯦ ꯄꯨꯡ ꯀꯌꯥꯗꯩꯅ ꯀꯌꯥꯐꯧ ꯂꯩꯔꯤꯅꯣ
ꯑꯩꯁꯦ ꯍꯧꯖꯤꯛ ꯊꯣꯡ ꯍꯥꯡꯉꯝꯃꯒ ꯂꯥꯛꯑꯅꯤ ꯑꯗꯨꯒ ꯍꯣꯔꯦꯟ ꯄꯨꯡ ꯃꯥꯄꯟꯗꯅꯦ ꯂꯥꯛꯇꯣꯏꯅꯦꯕ ꯑꯗꯨꯒ ꯍꯣꯔꯦꯟ ꯄꯨꯡ ꯑꯍꯨꯝꯃꯨꯛ ꯂꯩꯗꯣꯏꯕ
ꯎꯝ ꯑꯗꯨꯅ ꯏꯁꯥꯒꯤ ꯏꯊꯧꯁꯨ ꯌꯥꯝ ꯆꯤꯟꯕ
ꯑꯥꯎ ꯏꯆꯥꯒꯤ ꯏꯊꯧꯁꯤꯦ ꯈꯨꯠꯆꯤꯜꯂꯝꯅꯤ
ꯎꯝ
ꯑ ꯈꯪꯗꯦꯗ ꯇꯧꯔꯤꯁꯦ
ꯃꯇꯝ ꯃꯇꯝꯒꯤ ꯇꯧꯔꯤꯕ ꯃꯌꯥꯝꯗꯨꯗ ꯇꯧꯗ ꯌꯥꯗꯕꯅꯤꯅ ꯇꯧꯔꯦ
ꯑꯥ
ꯃꯤꯑꯣꯏꯕꯅ ꯅꯨꯡꯉꯥꯏꯔꯤꯁꯦ ꯑꯅꯥ ꯑꯌꯦꯛ ꯌꯥꯎꯗꯕꯗꯨꯅꯦꯕ ꯏꯁꯥꯒꯤ ꯑꯁꯦꯡꯕ ꯂꯟꯗꯤ
ꯃꯥꯅꯦ ꯅꯥꯏ
ꯎꯝ ꯑꯅꯥꯕꯕꯨ ꯌꯥꯎꯔꯕ ꯐꯅ ꯅꯨꯡꯉꯥꯏꯔꯁꯨ ꯅꯨꯡꯉꯥꯏꯐꯝ ꯈꯪꯗ꯭ꯔꯦ
ꯑ
ꯎꯇꯣꯏꯅꯤ
ꯈꯪꯒꯦ ꯇꯧꯔꯤꯁꯦ ꯃꯣꯏꯒꯤ ꯌꯥꯏꯐꯕꯤ ꯂꯨꯍꯣꯡꯕꯗꯤ ꯆꯠꯂꯣꯏꯗ꯭ꯔꯣ
ꯆꯀꯔꯅꯤ
ꯍꯧꯖꯤꯛ ꯀꯩ ꯈꯥꯏꯔꯦ ꯆꯠꯀꯦꯅ ꯂꯩꯔꯤꯅꯦ
ꯎꯝ ꯃꯃꯥ ꯏꯕꯦꯝ ꯑꯃꯅ ꯑꯩꯈꯣꯏꯒꯤ ꯀꯩꯅꯣꯗꯩꯅ ꯂꯩꯔꯛ ꯃꯆꯤꯟꯗꯩꯅ ꯁꯤꯐꯥꯎꯇꯤ ꯂꯣꯏꯅ ꯆꯠꯇ ꯌꯥꯔꯣꯏ ꯍꯥꯏꯗꯥ ꯑꯅ
ꯑꯥꯎ ꯀꯠꯊꯔ ꯂꯣꯏꯔꯦ ꯀꯦꯠꯊꯔꯒ ꯑꯩꯈꯣꯏ ꯅꯥꯠꯀꯤ ꯑꯣꯏꯕ ꯗ꯭ꯔꯦꯁ ꯁꯦꯠꯆꯜꯂꯒ ꯐꯅꯦꯛꯇꯒꯤ ꯐꯤꯗꯒꯤ
ꯎꯝ ꯃꯇꯝꯁꯤꯒ ꯇꯧꯔꯛꯏꯕ ꯍꯧꯖꯤꯛꯀꯤ ꯑꯏꯤꯡ ꯑꯁꯥꯁꯤꯦ ꯌꯥꯝ ꯈꯦꯠꯅꯔꯦ ꯊꯥꯏꯅꯒꯗꯤ
ꯊꯅꯔꯦ
ꯑꯏꯪ ꯑꯁꯥꯁꯦ ꯈꯦꯠꯅꯕꯁꯤꯅꯅꯦ
ꯎꯝ
ꯑꯍꯟꯈꯩꯒꯤꯁꯨ ꯂꯣꯏ ꯅꯥꯕꯅꯦ ꯑꯌꯥꯝꯕꯅ
ꯍꯣꯏ ꯍꯧꯖꯤꯛꯀꯥꯟ ꯆꯤꯟꯖꯥꯛꯁꯤꯅꯁꯨ ꯑꯅꯥꯕꯁꯤꯡꯁꯦ ꯗꯥꯏꯕꯤꯇꯤꯁꯄꯨ ꯑꯣꯏꯔꯦ ꯀꯦꯟꯁꯔꯕꯨ ꯑꯣꯏꯔꯦ ꯍꯦꯛꯇ ꯂꯥꯏꯅꯥꯁꯤꯡꯁꯦ ꯍꯧꯖꯤꯛꯀꯤ ꯆꯤꯟꯖꯥꯛ ꯁꯤꯟꯅꯔ ꯈꯪꯗꯦꯅꯦ
ꯃꯥꯅꯦ ꯍꯥꯔ ꯍꯥꯞꯇꯕ ꯆꯤꯟꯖꯥꯛꯄꯨ ꯀꯔꯤ ꯂꯩꯔꯤꯒꯦ
ꯍꯣꯏ ꯍꯧꯖꯤꯛꯇꯤ ꯈꯤꯇꯪ ꯀꯩꯅꯣ ꯇꯧꯔꯛꯄꯗ ꯄꯠꯄꯅ ꯍꯥꯜꯂꯦꯗꯣ
ꯎꯝ ꯃꯣꯏꯅ ꯉꯥꯁꯤ ꯍꯤꯗꯥꯛ ꯀꯥꯞꯄꯝꯃꯅꯤ ꯍꯌꯦꯡ ꯍꯦꯛꯑꯅꯤ ꯃꯣꯏ ꯁꯦꯟꯗꯣꯡ ꯐꯪꯅꯕ ꯌꯣꯜꯂꯅꯤ
ꯎꯝ
ꯑꯗꯨꯒ ꯆꯥꯕ ꯃꯤꯗꯗꯤ ꯁꯣꯛꯑꯦ
ꯁꯨꯑꯦ ꯉꯁꯤꯗꯤ ꯊꯕꯛ ꯆꯠꯅꯔꯣꯏꯗ꯭ꯔꯣ
ꯁꯤꯒꯤ ꯊꯕꯛꯁꯤ ꯆꯠꯂꯣꯏ
ꯑꯣ
ꯊꯕꯛꯁꯦ ꯆꯠꯄ ꯃꯇꯝꯗ ꯉꯥꯏꯍꯥꯛ ꯆꯠꯂꯕ ꯑꯗꯨꯒ ꯏꯃꯥ ꯃꯆꯥ ꯉꯝꯗꯕꯅꯤꯅ ꯐꯠꯑꯦ ꯍꯜꯂꯛꯄ
ꯑꯥ ꯗꯗꯥ ꯍꯣꯏꯗꯤ ꯊꯕꯛ ꯑꯗꯨꯝ ꯆꯠꯅꯔꯤ
ꯑ ꯃꯣꯏꯗꯤ ꯆꯠꯂꯤ ꯃꯇꯝ ꯃꯇꯝꯒꯤ ꯁꯨꯗ ꯅꯣꯝꯗ ꯌꯥꯗꯕꯅꯤꯅ
ꯑꯥ
ꯎ ꯃꯇꯝ ꯃꯇꯝꯒꯤ ꯑꯗꯨꯅꯤ
ꯈꯪꯗꯦꯅ ꯇꯧꯔꯤꯁꯦ ꯍꯧꯖꯤꯛ ꯑ ꯀꯥꯡꯗꯣ ꯑꯩꯈꯣꯏ ꯑꯩꯈꯣꯏ ꯄꯨꯂꯞ ꯀꯣꯏꯕ ꯆꯠꯁꯦ ꯑꯩꯈꯣꯏ ꯏꯆꯦ ꯍꯣꯏ ꯃꯌꯥꯝ ꯇꯧꯔꯒ ꯀꯣꯅꯨꯡꯗꯅꯤ ꯈꯪꯗꯦ ꯀꯩꯅꯣꯗꯅꯤ ꯈꯪꯗꯦ ꯃꯌꯥꯝ ꯄꯨꯜꯂꯒ
ꯎꯝ
ꯑꯩꯈꯣꯏ ꯃꯃꯥꯡꯗ ꯃꯃꯥꯡꯗꯁꯨ ꯀꯩꯅꯣ ꯃꯣꯏꯔꯥꯡ ꯂꯥꯏ ꯍꯔꯥꯎꯕꯁꯨ ꯆꯠꯍꯧꯗ꯭ꯔꯦ
ꯑꯩꯈꯣꯏꯗꯤ ꯆꯠꯂꯨꯏ
ꯀꯅꯥ ꯀꯅꯥ ꯆꯠꯂꯨꯏꯕ
ꯑꯩꯈꯣꯏ ꯑꯉꯥꯡꯈꯩ ꯄꯨꯔꯀꯥꯟꯗ ꯑꯩ ꯇꯧꯔꯒ ꯆꯠꯂꯤ ꯈꯣꯏ ꯂꯩꯁꯕꯤ
ꯇꯨꯇ
ꯃꯧ ꯑꯩꯈꯣꯏ ꯏꯃꯧ ꯅꯨꯨꯄꯤ ꯑꯅꯤꯅꯦ ꯃꯃꯥꯟꯅꯕꯤ ꯑꯅꯤꯃꯥꯅꯦ
ꯑꯥ
ꯍꯣꯏ ꯑꯗ ꯑꯩꯈꯣꯏ ꯇꯔꯨꯛ ꯇꯔꯦꯠꯂ ꯀꯩꯅꯣ ꯇꯔꯨꯛꯂ ꯀꯩꯅꯣ ꯁꯨꯕꯅꯦ ꯁꯤꯗꯩ ꯆꯥꯛ ꯏꯁꯤꯡ ꯄꯨꯔꯒ ꯁꯦꯟꯗ꯭ꯔꯥꯗ ꯑ ꯀꯩꯅꯣꯗ ꯁꯥꯟꯇꯤꯀꯨꯃꯥꯔ ꯒꯥꯔꯤꯗ
ꯀꯩꯝ ꯍꯥꯏꯔꯝꯗꯕꯤꯅꯤꯅꯦ ꯆꯠꯁꯦ ꯈꯣꯠꯆꯦꯅ ꯑꯗꯨꯒꯨꯝꯕꯗꯣ ꯈꯔ ꯈꯔ ꯌꯦꯡꯊꯣꯛꯄ ꯐꯩꯅꯦ
ꯑ ꯈꯨꯗꯛꯇ ꯁꯤꯜꯂꯒ ꯆꯠꯄꯅꯤꯗ ꯑꯍꯥꯝꯕꯗ ꯒꯥꯔꯤ ꯑꯆꯧꯕꯗ ꯆꯠꯁꯦ ꯇꯧꯔꯝꯕ ꯒꯥꯔꯤ ꯑꯆꯧꯕꯗꯣ ꯃꯣꯏꯅ ꯂꯧꯒ꯭ꯔꯦꯅ ꯑꯗꯩꯗꯤ ꯑꯩꯅ ꯑꯦ ꯃꯥꯏ ꯒꯥꯔꯤꯗꯣ ꯀꯌꯥꯝ ꯃꯤ ꯀꯌꯥ ꯆꯟꯖꯥꯠꯅꯣꯅ ꯇꯔꯨꯛ ꯇꯔꯦꯠꯀꯨꯝꯕ ꯆꯜꯂꯦ ꯌꯥꯝ ꯀꯣꯝꯅ ꯆꯠꯂꯦ ꯑꯩꯈꯣꯏ
ꯑꯥ
ꯇꯔꯦꯠ ꯆꯥꯛ ꯁꯤꯗꯒꯤ ꯆꯥꯛ ꯊꯣꯡꯉ ꯄꯨꯔꯦ
ꯑꯥ
ꯆꯥꯛ ꯊꯣꯡꯉ ꯄꯨꯕꯗꯨꯅ ꯈꯔ ꯏꯃꯧꯅꯨꯨꯄꯤꯒꯤ ꯀꯩ ꯃꯥ ꯀꯩꯅꯣꯅ ꯄꯥꯜꯂꯞ ꯑꯃ ꯏꯔꯣꯜꯂꯛꯑꯦ ꯍꯋꯥꯏ ꯑꯃ ꯊꯣꯡꯉꯦ
ꯑꯗꯣ ꯍꯦꯟꯖꯥꯡ ꯕꯣꯔꯥ ꯀꯀꯩꯅ ꯑ ꯁꯦꯟꯗ꯭ꯔꯥꯗꯩ ꯂꯩꯔꯦ ꯍꯥꯟꯅ ꯃꯣꯏꯔꯥꯡꯗ ꯆꯪꯉꯦ ꯃꯣꯏꯔꯥꯡꯗ ꯆꯪꯉ ꯂꯥꯏ ꯇꯤꯟ ꯈꯣꯏꯔꯝꯕ ꯂꯣꯏꯔꯦ ꯀꯥꯟꯗꯨꯗ ꯁꯦꯟꯗ꯭ꯔꯥꯗ ꯑꯃꯨꯛ ꯆꯠꯂꯦ
ꯎꯝ ꯈꯣꯏꯅꯥꯎꯒꯤ ꯆꯪꯕꯝꯗꯨꯗ ꯎꯝ
ꯑꯈꯣꯏꯗꯤ ꯑꯗꯨꯒꯤ ꯃꯊꯛꯇꯣ ꯁꯣ ꯂꯣꯜꯂꯝꯃꯦꯕ
ꯑꯥ
ꯑꯗꯨꯒ ꯁꯥꯟꯇꯤꯀꯨꯃꯥꯔꯅ ꯐꯛꯀ ꯂꯧꯕꯤꯗꯅ ꯏꯁꯤꯡꯒꯗꯨ ꯃꯥꯇꯧꯔ ꯃꯈꯥꯗ ꯑꯇꯥ ꯐꯃꯥ ꯒꯥꯔꯤꯗꯣ ꯑꯥꯕꯧ ꯊꯧꯒꯠꯂꯒ ꯆꯠꯂꯦ
ꯑꯥ
ꯋꯥꯗ꯭ꯔꯦ
ꯑꯗꯣ ꯁꯣ ꯂꯣꯜꯂꯝꯕꯗꯨꯗꯤ ꯀꯃꯥꯏꯟ ꯍꯥꯡꯕ꯭ꯔꯣ
ꯍꯥꯡꯗꯦ ꯃꯥꯅ ꯂꯣꯏꯅ ꯑꯗꯨꯝ ꯐꯛ ꯅꯨꯡ ꯁꯥꯜꯂꯦ ꯑꯗꯨꯒꯗꯣ ꯑꯗꯨꯝ ꯂꯣꯏ ꯂꯧꯕꯤꯔꯦ ꯐꯛꯁꯥꯡ ꯑꯅꯤ
ꯍꯣꯏꯑꯕ ꯑꯗꯣ ꯁꯣ ꯂꯣꯜꯂꯝꯕꯗꯨꯗꯤ ꯀꯃꯥꯏ ꯇꯧꯒꯦ ꯍꯥꯏꯕ
ꯁꯣ ꯆꯥꯛꯆꯥꯥꯕꯝꯗꯨꯗꯅꯤꯗ ꯁꯣ ꯂꯣꯟꯕ ꯆꯥꯛꯆꯥꯥꯕꯝꯗꯨꯗꯪ ꯑꯇꯩ ꯃꯈꯥ ꯑ
ꯑꯣ
ꯑꯇꯩꯗꯗꯤ ꯂꯣꯟꯗꯤꯌꯦ ꯑꯗꯣ ꯆꯥꯛꯆꯥꯥꯕꯝꯗꯨꯗꯪ ꯂꯣꯜꯂꯦꯗꯅ ꯂꯣꯜꯂꯀꯥꯟꯗꯨꯗ ꯀꯩꯅꯣ ꯇꯧꯕ ꯃꯥꯅ ꯒꯥꯔꯤ ꯅꯨꯡꯂꯤꯒꯤ ꯇꯧꯔꯀꯥꯟꯗ ꯇꯧꯕꯤꯔꯦ ꯑꯗꯨꯒꯤꯗꯤ ꯅꯨꯡꯉꯥꯏꯗ ꯆꯠꯃꯤꯟꯅꯕꯩꯗꯤ ꯌꯥꯝꯅ ꯇꯤꯀꯦꯠ ꯀꯥꯖꯦ ꯃꯥꯅ ꯁꯠ ꯁꯠ ꯁꯠ ꯑꯗꯨꯝ ꯀꯛꯈꯤꯕ
ꯑꯥ
ꯗꯨꯗꯩ ꯑꯗꯨ ꯆꯥꯛ ꯆꯥꯕ ꯂꯣꯏꯔꯦꯗꯅ ꯂꯧꯀꯣꯏ ꯄꯥꯠꯇ ꯑꯃꯨꯛ ꯆꯠꯂꯦ
ꯅꯣꯏ ꯅꯨꯃꯤꯠꯇꯨꯗꯤ ꯍꯔꯥꯎ ꯅꯨꯡꯉꯥꯏꯅꯁꯨ ꯀꯣꯏꯊꯔꯨꯔꯦ
ꯑꯔꯋꯤꯜ ꯂꯧꯀꯣꯏ ꯄꯥꯠꯁꯤꯗ ꯑꯗꯨ ꯂꯧꯀꯣꯏ ꯄꯥꯠꯀꯤꯗꯤ ꯐꯖꯕ ꯂꯩꯇ꯭ꯔꯦꯗ
ꯑꯥ
ꯂꯧꯀꯣꯏ ꯄꯥꯠꯇꯤ ꯐꯖꯕꯝꯑꯩꯗꯣ ꯀꯌꯥ ꯂꯩꯇ꯭ꯔꯦꯕ
ꯑꯁ ꯑꯩꯈꯣꯏ ꯂꯣꯛꯇꯥꯛꯇꯨꯗꯤ ꯐꯖꯕꯅꯦꯍꯦ ꯌꯥꯝꯅ
ꯑꯧ ꯂꯣꯛꯇꯥꯛꯀꯤꯗꯤ ꯂꯣꯛꯇꯥꯛ ꯃꯅꯨꯡ ꯑꯁꯣꯝꯒꯤꯗꯨꯗ ꯆꯪꯉꯛꯑꯦ
ꯎꯝ
ꯑꯗꯨꯒ ꯂꯧꯀꯣꯏ ꯄꯥꯠꯇ ꯑ ꯗꯩ ꯍꯜꯂꯛꯑꯦ ꯍꯜꯂꯛꯑꯀꯥꯟꯖꯤꯗ ꯃꯣꯏ ꯋꯥꯛꯀꯤꯡ ꯑꯣꯏꯅ ꯈꯔ ꯆꯠꯂꯦ
ꯑꯦ
ꯆꯠꯂꯀꯥꯟꯗ ꯅꯅꯥꯎ ꯊꯣꯛꯈ꯭ꯔꯦ ꯊꯣꯛꯈ꯭ꯔꯀꯥꯟꯗ ꯀꯩꯅꯣ ꯇꯧꯔꯦ ꯎ ꯑꯆꯥꯄꯣꯠ ꯍꯩ ꯃꯍꯤ ꯅꯨꯡꯃꯩ ꯂꯩꯔꯦ ꯃꯥꯅ ꯂꯤꯗꯦꯑꯩꯅ ꯑꯉꯥꯡꯈꯩꯗꯣ ꯂꯛꯅꯕ ꯌꯥꯕ ꯂꯛꯅꯔꯦ
ꯎꯝ
ꯆꯥꯥꯛ ꯑꯃ ꯆꯥꯒꯩꯏꯗꫭ ꯇꯩꯗꯤ ꯁꯤꯃꯤꯟ ꯁꯤꯗꯤ ꯐꯖꯕ ꯂꯩꯇ꯭ꯔꯦ ꯑꯉꯥꯡꯗ ꯀꯗꯥꯏꯗ ꯆꯠꯈꯤꯁꯤꯒꯦ ꯍꯥꯏꯔꯦ ꯆꯈꯤꯁꯤꯒꯦ ꯍꯥꯏ ꯀꯥꯟꯗ ꯑꯃꯛ ꯑ ꯑꯣꯏꯅꯥꯝꯒꯤꯗꯣ ꯆꯠꯂꯁꯦ ꯍꯥꯏꯔꯦ
ꯑꫭ
ꯑꯣꯏꯅꯥꯝꯒꯤꯗꯨꯁꯨ ꯑꯩꯈꯣꯏ ꯁꯤꯒꯤ ꯃꯅꯤꯡꯗ ꯂꯩꯔꯦꯕ ꯃꯄꯨꯗꯣ
ꯎꯝ
ꯑꯗꯨꯒ ꯆꯠꯂꯀꯥꯟꯗ ꯆꯠꯂꯦ ꯑꯗꯨꯒꯤ ꯇꯨꯔꯤꯖꯝꯗꯣ ꯐꯖꯅ ꯌꯦꯡꯉꯦ ꯐꯖꯅ ꯁꯦꯝꯒꯠꯍꯧꯔꯦꯍꯦ
ꯑꯣ ꯑꯣ ꯐꯔꯦ ꯐꯔꯦ ꯉꯁꯤꯒꯤꯗꯤ ꯂꯣꯏꯁꯤꯜꯂꯒꯦ ꯍꯌꯦꯡ ꯑꯃꯨꯛ ꯇꯧꯔꯛꯑꯒꯦꯀꯣ
ꯍꯣꯏ ꯍꯣꯏ ꯍꯣꯏ